ꯍꯜꯂꯣ
ꯍꯜꯂꯣ
ꯑꯥꯕ
ꯍꯜꯂꯣ
ꯇꯥꯕ꯭ꯔꯣ
ꯀꯩꯅꯣꯝꯒꯤꯅꯦ ꯑꯩꯒꯤꯗꯤ ꯏꯁ꯭ꯄꯤꯀꯔꯁꯦ ꯌꯥꯝ ꯁ꯭ꯂꯣ ꯑꯣꯏꯅꯤ ꯍꯜꯂꯣ
ꯇꯕ꯭ꯔꯣ
ꯇꯥꯕ꯭ꯔꯣ
ꯍꯥꯏ ꯑꯩ ꯑꯩꯒꯤ
ꯅꯪ ꯈꯣꯖꯩ ꯌꯥꯝ ꯇꯥꯞꯄꯦ ꯀꯩꯗꯧꯔꯤꯅꯣ
ꯍꯥ ꯀꯩꯍꯥꯏꯕ
ꯑꯩ ꯐꯣꯟ ꯕꯦꯔꯥ ꯀꯔꯤ
ꯀꯔꯤ ꯍꯥꯏꯕ꯭ꯔꯥ ꯈꯪꯗꯦ ꯇꯥꯗ꯭ꯔꯦ ꯇꯥꯕ꯭ꯔꯣ ꯑꯧ ꯇꯥꯏꯌꯦ ꯇꯥꯏꯌꯦ ꯍꯥꯏꯔꯛꯣ
ꯐ ꯐꯥꯏ
ꯅꯪ ꯅꯦꯠꯅꯔ ꯀꯃꯥꯏꯅ ꯇꯧꯕꯒꯤꯔꯣꯕꯣ ꯅꯦꯠ ꯅꯪ ꯀꯣꯟꯆꯦ ꯌꯥꯝ ꯇꯥꯞꯄꯤꯅꯦ
ꯃꯦꯠꯕꯨꯗꯤ ꯌꯥꯝ ꯅꯨꯡꯉꯥꯏ
ꯑꯣ ꯅꯦꯇꯤ ꯐꯕ ꯅꯪ ꯅꯪ ꯐꯣꯟ ꯌꯥꯗꯕꯣ
ꯍꯣꯏ
ꯑꯣ ꯍꯣꯏ ꯌꯥꯏ ꯌꯥꯏ ꯀꯥꯏꯗ ꯑꯗꯨꯝ ꯇꯥꯞꯅ ꯋꯥꯔꯤ ꯁꯥꯁꯦ ꯑꯗꯨꯗꯤ
ꯑꯣ
ꯀꯣ
ꯍꯣꯏ ꯑꯩꯅ ꯅꯨꯄꯤ ꯑꯃ ꯐꯣꯟ ꯇꯧꯕꯅꯦꯕꯀꯣ
ꯑꯥ
ꯑ ꯑꯗꯨ ꯑꯩꯅꯨ ꯉꯁꯤꯅꯦ ꯑꯩꯒꯤ ꯐꯣꯟꯗ ꯃꯨꯠꯄ꯭ꯔꯥ ꯅꯠꯇ꯭ꯔꯒ ꯃꯥꯟ ꯔ
ꯑꯣ ꯀꯔꯤ ꯇꯧꯕꯒꯤꯔꯣꯀꯣ ꯇꯥꯔꯕꯣ
ꯇꯥꯏꯌꯦ
ꯑꯣ ꯇꯥꯏꯌꯦ ꯇꯥꯏꯌꯦ ꯅꯪ ꯅꯪꯒꯤ ꯀꯔꯤ ꯍꯥꯏꯕ꯭ꯔꯥ ꯅꯪꯒꯤ ꯈꯣꯟꯖꯦꯜꯗꯨ ꯌꯥꯝ ꯏꯁꯂꯣ ꯑꯣꯏꯕꯀꯣ
ꯍꯣꯏꯅꯦ ꯑꯩꯒꯤ ꯑꯩꯒꯤ ꯐꯣꯟꯗꯅ ꯑꯩꯒꯤ ꯏꯁꯄꯤꯀꯔꯁꯦ ꯌꯥꯗꯕ ꯄꯥꯅꯤ
ꯑꯣ ꯑꯩꯅ ꯑꯩꯅ ꯍꯥꯏꯕꯗꯤ ꯇꯥꯕ꯭ꯔꯥ
ꯍꯣꯏ
ꯑꯣ ꯆꯥꯛ ꯆꯥꯈ꯭ꯔꯕ꯭ꯔꯥ ꯀꯃꯥꯏꯅ ꯇꯧꯕ꯭ꯔꯣ
ꯑꯇꯥꯥꯔꯦ
ꯑꯣ ꯀꯔꯤ ꯏꯟꯁꯥꯡ ꯆꯥꯔꯒꯦ
ꯍꯋꯥꯏ
ꯍꯋꯥꯏ
ꯅꯒꯤ
ꯑꯩꯗꯤ ꯁꯧꯔꯤꯒ ꯆꯥꯛ ꯑꯣꯏꯅ ꯆꯥꯔꯦ
ꯍꯧ
ꯑꯧ ꯁꯧꯒ꯭ꯔꯤꯗꯨꯣ ꯎꯠꯇꯤ ꯊꯣꯡꯕꯒꯣ
ꯍꯣꯏ ꯌꯥꯏꯌꯦ ꯑꯣꯛ ꯁꯟ ꯆꯥꯗ꯭ꯔꯤꯕ꯭ꯔꯣ
ꯑ ꯑꯩ ꯁꯧꯒ꯭ꯔꯤꯒ ꯎꯇꯤ ꯑꯣꯏꯅ ꯆꯥꯔꯦ
ꯍ
ꯍꯣꯏ ꯍꯧꯕꯗꯤ ꯍꯧꯋꯦ ꯍꯪꯒꯝ ꯍꯪꯒꯝ ꯍꯤꯔꯣ ꯍꯥꯏꯕꯅꯤꯅ
ꯑꯣ ꯑ ꯁꯔꯤ ꯌꯥꯝ ꯑꯃ
ꯍꯥꯥ
ꯥꯏ
ꯂꯤꯌꯥꯡꯃꯩ
ꯍꯣꯏ
ꯑꯣ ꯑꯩ ꯂꯌꯥꯡꯃꯩꯅꯤ ꯍꯣꯏ
ꯌꯌꯨꯃ
ꯅꯪꯗꯤ ꯔꯣꯡꯃꯩ ꯀꯩꯅꯣꯅꯦ ꯅꯪ ꯈꯣꯟꯖꯦꯟꯁꯦ ꯇꯥꯗ꯭ꯔꯦ
ꯔꯨꯏꯃꯩ ꯔꯨꯏꯃꯩꯗꯣ
ꯀꯕ
ꯋꯨꯏꯄꯩꯗꯣ
ꯄꯨꯏꯃꯥꯏ
ꯑ
ꯑꯥ ꯅꯠꯇꯦ ꯑꯩ ꯂꯤꯌꯥꯡꯃꯩꯅꯤ ꯑꯥ
ꯔꯣꯃꯥꯏꯗ ꯄꯥꯟꯈ꯭ꯔꯦ
ꯎꯝ ꯅꯪꯗꯤ ꯔꯣꯃꯩꯅꯗ꯭ꯔꯣ
ꯅ ꯍꯣꯏ ꯔꯨꯃꯥꯏ ꯅ ꯔꯨꯃꯥꯏꯗ ꯄ
ꯄ꯭ꯔꯣꯃꯥꯏꯗ ꯄꯥꯜꯂꯦ
ꯍꯣꯏ
ꯀꯩ ꯍꯥꯏꯕ
ꯀꯔꯤ ꯇꯧꯔ ꯂꯩꯕꯣ
ꯀ꯭ꯔꯦꯍꯕꯅꯣ
ꯀꯩꯗꯧꯔ ꯂꯩꯕ꯭ꯔꯥ
ꯁ ꯇꯨꯝꯃꯜ ꯂꯩ ꯂꯩꯗ ꯊꯕꯛꯁꯨ ꯂꯩꯇꯕ ꯉꯔꯥꯡ ꯋꯥꯔꯜ ꯀꯞ ꯌꯦꯡꯕꯗꯨꯗ ꯈꯔ ꯋꯥꯔꯦꯅ ꯑꯃꯨꯛ ꯐꯃꯨꯡꯗ ꯑꯃꯨꯛ ꯇꯨꯝꯃ ꯂꯩꯌꯦ ꯅꯗꯤꯒꯦꯗꯧꯔꯤꯅꯣ
ꯍꯥꯥ
ꯑꯥꯡ ꯂ ꯊꯃ ꯂꯩ
ꯅ ꯅ ꯈꯣꯖꯤꯁꯦ ꯇꯥꯗ꯭ꯔꯤꯗꯩ
ꯍꯝ
ꯅꯪ ꯈꯣꯏꯖꯤꯛꯁꯦ ꯌꯥꯝ ꯁ ꯇꯥꯗ꯭ꯔꯦ
ꯅꯪꯒꯤꯗꯤ ꯐꯖꯅ ꯆꯥꯕ
ꯑꯩ ꯈꯣꯟꯖꯦꯜꯗꯤ ꯇꯥꯕ꯭ꯔꯣ
ꯑꯥ
ꯑꯣ ꯑꯩ ꯅꯪꯒꯤ ꯍꯧꯖꯤꯛ ꯍꯧꯖꯤꯛ ꯇꯥꯕ ꯊꯣꯛꯇ꯭ꯔꯕ
ꯌꯥꯝ ꯀꯟ ꯀꯟꯅꯀ
ꯈꯔ ꯉ ꯈꯔ ꯀꯥꯟꯅꯤꯡꯉꯥꯏꯔꯧ
ꯌꯥꯝ ꯂꯥꯎꯔꯒ ꯂꯥꯎ ꯌꯥꯝ ꯂꯥꯎꯔꯒ ꯉꯥꯡꯉꯤꯅꯦ
ꯈꯔ ꯀꯥꯟꯅ ꯂꯧꯔꯒ
ꯄꯨꯨꯟ ꯑꯏꯌꯦ ꯐꯣꯟ ꯇꯧꯒ ꯐꯨꯟ
ꯑꯣ ꯀꯩꯅꯣ ꯅꯪ ꯔꯣꯡꯃꯩꯅꯦ ꯍꯥꯏꯕ꯭ꯔꯣ
ꯍꯣꯏ ꯔꯣꯡꯃꯩꯗ ꯌꯨꯝ ꯄꯥꯟꯂ
ꯔꯣꯃꯣꯏꯗ ꯌꯨꯝ ꯄꯥꯟꯕ
ꯍꯣꯏ
ꯑꯣ ꯐꯥꯏ ꯐꯥꯏ
ꯍꯦꯝꯄꯣꯡ
ꯅꯥꯁꯦꯡꯕꯗꯤ ꯀꯔꯤ ꯖꯥꯇꯤ ꯑꯣꯏꯒꯗ꯭ꯔꯥ ꯑꯗꯨꯗꯤ
ꯎꯨꯏꯃꯥꯏꯅꯦ ꯀꯨꯏꯃꯥꯏꯅꯦ
ꯑꯣ ꯄꯏꯃꯥꯏ ꯑꯣ ꯐꯥꯏ ꯐꯥꯏ ꯀꯗꯥꯏ ꯂꯩꯕ꯭ꯔꯣ ꯎꯈꯨꯜꯗ ꯂꯩꯕ꯭ꯔꯥ ꯅꯠꯇ꯭ꯔꯒ
ꯍꯥꯏ
ꯏꯁꯅꯤꯈꯣꯏꯖꯤꯦ ꯑꯩ ꯇꯥꯗ꯭ꯔꯦꯗ
ꯑ ꯃꯔ
ꯅꯪ ꯈꯣꯖꯦꯁꯦ ꯑꯩ ꯇꯥꯗ꯭ꯔꯦ ꯇꯥꯕ ꯊꯣꯛꯇ꯭ꯔꯦ
ꯏꯝꯐꯥꯗ ꯂꯩꯌꯦ ꯍꯥꯏꯕ
ꯇꯝꯄꯥꯛꯇ
ꯍꯣꯏ
ꯑꯣ ꯐꯩ ꯐꯩ ꯇꯝꯄꯥꯛꯇ ꯌꯨꯝ ꯂꯩꯕ꯭ꯔꯥ ꯀꯃꯥꯏꯅ ꯇꯧꯕ꯭ꯔꯥ ꯑꯧ ꯇꯥꯔꯦ ꯍꯣꯏ ꯇꯥꯈ꯭ꯔꯦ ꯇꯥꯈ꯭ꯔꯦ
ꯁꯨꯝ ꯑꯩꯈꯣꯏ ꯅꯨꯄꯥꯗꯣ ꯊꯕꯛ ꯑꯩꯈꯣꯏ ꯅꯨꯄꯥꯗ ꯊꯕꯛ ꯁꯨꯔꯒ ꯂꯩꯕꯀꯣ
ꯑꯣ
ꯑꯗꯨꯒꯤ ꯑꯩꯅ ꯍꯣꯏ ꯑꯉꯥꯡꯁꯤꯡ ꯁ꯭ꯀꯨꯜ ꯀꯥꯔꯝ ꯂꯩꯕ
ꯑ ꯅꯆꯥꯗꯒꯤ ꯀꯌꯥꯃꯨꯛ ꯀꯌꯥ ꯁꯨꯔꯒꯦ ꯑꯗꯨꯗꯤ
ꯑꯩ ꯏꯆꯥꯁꯦ
ꯑꯥ
ꯅꯨꯅꯨꯡꯄꯤꯤ ꯉꯥꯛꯇ ꯅꯨꯅꯨꯡꯇ ꯑꯩꯈꯨꯝ
ꯑꯣ ꯀ꯭ꯂꯥꯁ ꯀꯌꯥ ꯀ꯭ꯂꯥꯁ ꯀꯌꯥ ꯀꯥ ꯀ꯭ꯂꯥꯁ ꯀꯌꯥ ꯀꯌꯥ ꯀꯥꯈ꯭ꯔꯒꯦ
ꯍꯣꯏꯁꯤꯗꯣ
ꯍꯥꯥ
ꯑꯃꯁꯤꯅ ꯑꯃꯁꯤꯅ ꯋꯥꯔꯤꯏ ꯑꯍꯟꯁꯤꯡꯅ ꯀ꯭ꯂꯥꯁ ꯐꯣꯔꯅꯦꯕꯀꯣ
ꯑꯥ
꯭ꯂꯥꯁ ꯑꯃꯗꯨꯅ ꯭ꯂꯥꯁ ꯋꯥꯟꯅꯦ ꯑꯗꯣ ꯑꯇꯣꯝꯕꯤꯗꯨꯗꯤ ꯆꯍꯤ ꯑꯃꯈꯛꯇ ꯉꯥꯏꯔꯤ
ꯑꯣ
ꯑꯩ ꯈꯣꯟꯖꯦꯜ ꯈꯔ ꯇꯥꯕ ꯅꯨꯡꯉꯥꯏꯕ꯭ꯔꯥ ꯍꯧꯖꯤꯛ
ꯍꯣꯏ ꯇꯥꯕ ꯅꯨꯡꯉꯥꯏ ꯍꯣꯏ ꯈꯔ ꯀꯥꯟꯈ꯭ꯔꯦ ꯍꯧꯖꯤꯛꯇꯤ
ꯄꯤꯄꯔ
ꯎꯝ ꯉꯁꯥꯏꯗꯨꯗꯤ ꯀꯔꯤꯁꯨ ꯇꯥꯗꯕꯀꯣ
ꯑꯣ
ꯎꯝ
ꯁꯤ ꯏꯝꯐꯥꯜꯗ ꯂꯩꯔꯕ꯭ꯔꯥ ꯀꯗꯥꯏꯗ ꯂꯩꯒꯦ
ꯅꯠꯇꯦ ꯑꯩꯈꯣꯟꯗ ꯂꯩ
ꯈꯨꯟ ꯍꯥꯏꯔꯤꯁꯤꯕꯣ ꯁꯥꯏꯈꯣꯟꯅꯣ ꯈꯟꯗꯣꯅꯨꯡꯕ
ꯑꯥꯎ
ꯑꯩꯅ ꯁꯥꯊꯥꯏ ꯁꯥꯊꯥꯏ ꯂꯨ ꯃ ꯌꯣꯕꯥꯅꯤ ꯀꯣ
ꯑꯣꯧ ꯃꯥꯅꯦ ꯍꯣꯏ ꯀꯩꯅꯣ ꯁꯤ ꯀꯕꯨꯏ ꯈꯨꯔꯦꯡꯒꯤ ꯌꯨꯝ ꯄꯥꯏꯕꯗꯣ ꯅꯗꯤ ꯀꯗꯥꯏꯗꯒꯤꯔꯣ
ꯑꯩꯗꯤ ꯑꯩꯗꯤ ꯄꯨꯟꯁꯤꯗꯒꯤꯅꯦ
ꯑꯣ ꯄꯣꯏꯁꯤꯅꯤ
ꯀꯆꯤꯗꯒꯤ ꯑꯥ ꯃꯈꯣꯗ ꯌꯨꯝ ꯄꯥꯜꯂꯛꯄꯀꯣ
ꯑꯥ ꯄꯥꯔꯠ ꯃꯈꯣꯡ ꯑꯃ ꯄꯥꯔꯠ ꯀꯌꯥꯗꯔꯣ
ꯑ ꯄꯗ ꯄꯗ
ꯑꯣ ꯀꯩꯅꯣꯁꯤ ꯍꯥꯏꯋꯦꯗ ꯋꯦꯇ ꯁꯠ ꯂꯩꯕꯗꯨꯔꯣ
ꯑꯣ ꯃꯥꯅꯦ ꯑꯣꯏ ꯇꯤꯡꯁꯦꯠ ꯑꯍꯨꯝ ꯂꯩꯌꯦ ꯃꯈꯀꯣꯝꯒꯤꯀꯣ ꯑꯗꯣ ꯎꯝ ꯃꯌꯥꯏ ꯑꯣꯏꯕꯗꯨꯅꯦ ꯑꯩꯈꯣꯏ ꯀꯨꯟꯒꯤ ꯑꯩꯈꯣꯏ ꯀꯨꯟꯒꯤ ꯃꯇꯦꯛꯁꯤꯡꯁꯦ
ꯑꯥ
ꯃꯌꯥꯏ ꯑꯣꯏꯕꯗꯨꯅꯦꯕ ꯃꯦꯃꯣꯔꯤꯌꯦꯜ ꯁ꯭ꯇꯣꯟꯒ ꯂꯩꯕꯗꯣ
ꯑꯣ ꯍꯪꯉꯦ ꯍꯪꯉꯦ ꯑꯩꯈꯣꯏ ꯏꯃꯥꯟꯅꯕꯤ ꯑꯩꯈꯣꯏ ꯏꯃꯥꯟꯅꯕꯤꯁꯨ ꯂꯩꯕꯅꯦ ꯑꯗꯨꯗ ꯃꯣꯏ ꯍꯣꯟꯅ ꯈꯝꯕꯤꯂꯤ
ꯑ ꯈꯝꯕꯤ ꯂꯨ ꯍꯣꯏ ꯍꯣꯏ ꯈꯪꯉꯦ ꯈꯪꯉꯦ ꯑꯩꯈꯣꯏ ꯑꯩꯈꯣꯏ ꯌꯨꯝ ꯌꯨꯝ ꯛꯅꯕꯅꯦ ꯑꯗꯣ
ꯑꯣ ꯑꯩꯈꯣꯏ ꯏꯃꯥꯟꯅꯕꯤꯅꯦꯕ ꯑꯗꯣ ꯑꯩꯈꯣꯏ ꯅꯍꯥꯟ ꯑꯗꯨꯝ ꯇꯤꯟꯅꯏꯌꯦꯕꯀꯣ
ꯎ ꯑꯣ
ꯍ
ꯃꯥꯁꯨ ꯃꯥꯁꯨ ꯂꯥꯁ ꯌꯌꯥꯔꯁꯦ ꯃꯌꯣꯨꯝ ꯄꯥꯜꯂꯒ ꯑꯃꯨꯛ ꯀꯩꯅꯣ ꯈꯔ ꯄꯤꯕꯗꯣ ꯊꯥꯏꯅꯍꯟꯕꯗꯣ
ꯀꯔꯤ ꯍꯥꯏꯕꯅꯣꯉ ꯑꯩ ꯇꯥꯗ꯭ꯔꯦ
ꯃꯨꯛ ꯇꯥꯗ꯭ꯔꯕꯣ
ꯑꯧ ꯇꯥꯏ ꯇꯥꯏꯌꯦ ꯃꯕꯨꯣꯏ ꯍꯥꯏꯔꯣ
ꯑꯂꯥꯁꯤꯌꯥ ꯃꯥ ꯃꯤꯌꯨꯝ ꯄꯥꯝꯕꯗꯣ
ꯑꯥ ꯈꯝꯕꯤꯗꯨꯔꯣ
ꯍꯣꯏ
ꯑꯥ
ꯃꯌꯨꯝ ꯄꯥꯜꯂꯒ ꯑꯃꯨꯛ ꯃꯣꯏ ꯏꯃꯨꯡꯁꯤꯡꯅ ꯈꯥꯏꯅꯕꯤꯕꯗꯣ
ꯑꯥꯎ
ꯑꯗꯨ ꯅꯨꯄꯤꯗꯨꯣ ꯅꯠꯇ꯭ꯔꯣ
ꯈꯝꯕꯤꯂꯨ ꯀꯩꯅꯣꯁꯤ ꯈꯥꯝꯖꯥꯏ ꯍꯥꯏꯕꯗꯣ ꯈꯪ ꯃꯆꯦ ꯃꯃꯤꯡꯅꯣ ꯈꯥꯝꯖꯥꯏ
ꯑꯣ ꯑꯣ ꯑꯣ ꯈꯪꯉꯤ ꯈꯪꯉꯤ
ꯑꯗꯨꯗꯤ ꯈꯝꯕꯤꯗꯨꯨꯗꯣ ꯌꯨꯝ ꯄꯥꯏꯈ꯭ꯔꯕ꯭ꯔꯣ
ꯈꯃꯂꯨꯁꯦ
ꯑꯥ
ꯑꯁ ꯅꯪ ꯇꯥꯗꯕ꯭ꯔꯥꯅꯦ
ꯑꯩ ꯇꯥꯗꯣꯏꯅꯦ
ꯑꯩ ꯂꯥꯁ ꯏꯌꯥꯔꯗꯨ ꯂꯥꯁ ꯏꯌꯥꯔ ꯃꯌꯨꯝ ꯄꯥꯔꯒ ꯀꯩꯅꯣ ꯋꯥ ꯃꯋꯥꯁꯤꯡꯅ ꯃꯋꯥꯈꯣꯏꯒꯤ ꯏꯃꯨꯡꯁꯤꯡꯅ ꯄꯨꯔꯛꯄꯗ ꯃꯣꯏꯅꯤꯕꯨ ꯈꯥꯏꯅꯍꯟꯕꯅꯦꯕꯀꯣ ꯃꯣꯏ
ꯑꯣ
ꯑꯗꯨꯗꯒꯤ ꯌꯨꯝꯗ ꯑꯗꯨꯝ ꯂꯩꯔꯕ꯭ꯔꯥ ꯅꯠꯇ꯭ꯔꯒ ꯑꯥꯎꯠꯁꯥꯏꯗ ꯑꯃꯨꯛ ꯂꯩꯇꯥ
ꯍꯟꯗꯛꯇꯤ ꯑꯗꯨꯝ ꯈꯨꯟꯗ ꯑꯗꯨꯝ ꯂꯩꯕ ꯃꯥꯜꯂꯦ
ꯑꯣ
ꯑꯩ ꯐꯥꯎꯅꯗꯕ ꯀꯨꯏꯔꯦꯕꯀꯣ ꯆꯍꯤ ꯑꯅꯤ ꯀꯨꯝꯣꯏ ꯁꯨꯔꯦꯕꯀꯣ
ꯈꯪꯗꯦ ꯑꯩꯗꯤ ꯆꯨꯝꯅ ꯁꯨꯝ ꯍꯥꯏꯕꯅꯦꯀꯣ ꯅꯨꯡꯉꯥꯏꯇꯕ ꯇꯧꯕꯅ
ꯀꯩꯕ
ꯆꯨꯝꯅ ꯁꯨꯝ ꯍꯥꯏꯕꯅꯦꯕ ꯅꯨꯡꯉꯥꯏꯇꯕ ꯇꯧꯒꯅꯣꯕ
ꯍꯣ ꯍꯣꯏ ꯀ ꯀ ꯀꯥꯏ ꯇꯗ ꯀꯥꯏꯗꯤ ꯀꯥꯏ ꯇ ꯀꯩꯅꯣꯗ ꯅꯪꯒꯤ ꯅꯨꯄꯥꯗꯤ ꯊꯕꯛ ꯆꯠꯈ꯭ꯔꯕ꯭ꯔꯥ ꯀꯃꯥꯏꯅ ꯇꯧꯕ꯭ꯔꯥ
ꯑꯣ ꯄꯣꯏꯁ ꯄꯩ ꯆꯥꯦ
ꯑꯣ ꯀꯔꯤ ꯊꯕꯛ ꯑꯣꯏꯅ ꯇꯧꯕ꯭ꯔꯕꯣ
ꯑꯁꯃꯗꯤꯉ
ꯍꯥꯥ
ꯁꯉꯥꯏꯛꯄ꯭ꯔꯦꯁ ꯑꯦꯛꯁꯄ꯭ꯔꯦꯁꯇꯨꯗꯀꯣ
ꯎꯝ
ꯑꯗꯨꯒꯤ ꯀꯝꯄꯦꯅꯤꯗꯨꯗꯨ ꯌꯥꯎꯕ
ꯑꯣ ꯑꯁ ꯑꯗꯨꯗꯤ ꯐꯩꯅ
ꯑꯁ ꯈꯪꯗ꯭ꯔꯦꯗ ꯍꯟꯗꯛꯁꯤ ꯅꯣꯡꯒꯤ ꯃꯇꯝ ꯑꯣꯏꯕꯅꯤꯅ ꯊꯕꯛꯁꯨ ꯀꯌꯥ ꯐꯪꯗꯦꯕ
ꯑꯣ ꯍꯣꯏꯅꯦ ꯑꯗꯨ ꯇꯝꯄꯥꯛꯇꯗꯤ ꯌꯥꯝ ꯁꯥꯔꯝꯒꯅꯤꯀꯣ
ꯍꯣꯏ ꯁꯥꯕꯕꯨꯗꯤ ꯁꯥꯏ ꯑꯗꯨꯕꯨꯅꯦꯠ ꯃꯅꯦꯠ ꯑꯃꯨꯛꯇꯤ ꯁꯥꯗ꯭ꯔꯦꯗ ꯍꯟꯗꯛꯇꯤ ꯑꯩꯈꯣꯏꯗꯤ ꯂꯥꯁ ꯌꯌꯥꯔꯁꯦ ꯅꯣꯅꯦꯗ ꯂꯩꯌꯦꯕꯀꯣ
ꯑꯥ
ꯅꯣꯅꯦꯗꯩꯗꯤ ꯌꯥꯝ ꯏꯪꯉꯦ ꯍꯥꯏꯕ ꯇꯥꯔꯦ ꯁꯤꯗꯅ ꯍꯦꯟꯅ ꯌꯥꯝ ꯏꯪꯉꯦ ꯅꯣꯅꯦꯗꯤ ꯗꯤ ꯌꯥꯝ ꯁꯥꯏꯕ ꯍꯧꯖꯤꯛꯀꯤ ꯃꯇꯝꯁꯦ
ꯍꯣꯏ ꯅꯣꯅꯦꯗꯗꯤ ꯏꯁ ꯂꯣꯏꯔꯦ ꯍꯣꯏ ꯅꯣꯅꯦꯗꯗꯤ ꯂꯣꯏꯔꯦ
ꯑꯁ ꯅꯣꯅꯦꯗꯨꯗꯤ ꯅꯣꯅꯦꯗꯨꯗꯤ ꯌꯥꯝ ꯋꯥꯏ
ꯍꯣꯏ ꯑꯩꯈꯣꯏꯁꯨ ꯑꯗꯨꯝ ꯅꯣꯅꯦꯗ ꯆꯠꯂꯦꯕꯀꯣ ꯁꯔꯃꯔ ꯃꯇꯗꯗꯤ ꯑꯁ ꯂꯣꯏꯔꯦ
ꯑꯁ ꯍꯥꯏꯝ
ꯍꯣꯏ